ꯍꯦꯜꯣ ꯇꯥꯏ ꯇ
ꯏ ꯈꯨꯐ ꯆꯠꯁꯤꯗꯤ ꯀꯩꯅꯣ
ꯎ ꯄꯟꯅꯔꯗ
ꯂꯩꯅꯦ ꯉꯥꯎꯔꯦ ꯏꯕꯦꯝꯕ ꯐꯖꯕꯗ
ꯑꯟꯏꯟꯇꯦꯜꯂꯤꯖꯦꯕꯜ
ꯂꯣꯏꯗ꯭ꯔꯤꯕꯅ
ꯂꯣꯏꯗ꯭ꯔꯤ
ꯑꯟꯑꯣꯗꯤꯕꯜ
ꯑꯩ ꯇꯜꯂꯦ ꯌꯥꯝꯅ ꯅꯨꯄꯤ ꯑꯣꯏꯅꯤꯡꯗ꯭ꯔꯦ ꯑꯩ ꯆꯥꯛꯈꯨꯝꯗ ꯂꯩꯗꯣꯏꯅꯦ ꯈꯟꯕ ꯇꯟꯕꯝ ꯌꯥꯎꯋꯦ
ꯑꯟꯑꯣꯗꯤꯕꯜ ꯎꯝ ꯄꯣꯛꯄꯗꯒꯤꯅ ꯁꯤꯗ꯭ꯔꯤ ꯐꯥꯎꯕ
ꯗꯨꯝ ꯂꯩꯗꯨꯏꯅꯦ ꯍꯥꯏꯕ ꯇꯜꯂꯦ ꯍꯥꯏꯕ ꯑꯩꯗꯨ ꯊꯝꯃꯦ ꯊꯥꯏꯝ ꯁꯥꯏ
ꯂꯩꯗꯣꯔꯕꯅꯤ ꯑꯗꯨꯗꯤ ꯁꯣꯏꯕ ꯌꯥꯗ꯭ꯔꯕꯗꯤ ꯀꯩꯅꯣ
ꯃꯥꯅꯦ ꯑꯩꯈꯣꯏꯅ ꯗꯣꯛꯇꯔꯗ ꯑꯣꯏꯗꯅ ꯑꯣꯐꯤꯁꯥꯔ ꯑꯆꯧꯕ ꯑꯥꯏꯌꯦꯁ ꯑꯣꯏꯗꯅ ꯑꯟꯏꯟꯇꯦꯜꯂꯤꯖꯦꯕꯜ
ꯑꯗꯨꯃꯛꯁꯨ ꯑꯣꯏꯍꯧꯗ꯭ꯔꯕꯅꯤꯅ
ꯑꯣꯏ ꯍꯧꯗꯁꯨ ꯑꯣꯏꯕꯁꯨ ꯉꯝꯃꯔꯣꯏ ꯑꯣꯏꯕꯁꯨ ꯉꯝꯃꯔꯣꯏꯗꯕꯅꯤꯅ ꯇꯜꯂꯦ ꯌꯥꯝ
ꯀꯥꯡꯖꯨ ꯆꯤꯛꯑꯦ
ꯑꯃꯔꯣꯝ
ꯑꯗꯨꯅ ꯑꯣꯏꯕ ꯉꯝꯒꯗꯕ ꯑꯃꯗꯤ ꯂꯩꯌꯦ
ꯀꯩ
ꯁꯦꯟꯗꯣꯏ ꯆꯥꯔꯣ
ꯎꯝ ꯇꯜꯂꯦ ꯁꯦꯟꯗꯣꯏ ꯆꯥꯔꯁꯨ ꯏꯕꯦꯝꯃ ꯄꯥꯝ ꯄꯃꯨꯔꯀꯅꯤ
ꯍꯣꯏꯅꯦ ꯄꯥꯝꯃꯨꯕ ꯑꯃ ꯌꯥꯎꯔꯗꯤ ꯏꯁꯥꯅ ꯇꯧꯖꯒꯦ ꯍꯥꯏꯅ ꯈꯜꯂꯒ ꯄꯥꯝꯃꯨꯔꯛꯑꯗꯤ ꯈꯪꯗ꯭ꯔꯦ ꯑꯗꯨꯒ ꯄꯥꯝꯃꯨꯗ꯭ꯔꯗꯤꯅ ꯊꯕꯛꯇꯣ ꯇꯧꯅꯤꯡꯗ꯭ꯔꯗꯤ ꯄꯩꯁꯥ ꯃꯌꯥꯝ ꯄꯥꯏꯔꯗꯤ ꯃꯤ ꯊꯝ ꯌꯥꯏꯔꯦꯅ ꯑꯟꯑꯣꯗꯤꯕꯜ
ꯁꯦꯟꯗꯣꯏ ꯆꯥꯕ꯭ꯔꯥꯕꯨ ꯏꯕꯦꯝꯃ ꯃꯤꯅ ꯃꯠꯈꯤꯗꯅ ꯑꯩ ꯉꯝꯖꯔꯔꯣꯏ
ꯍꯝꯍꯝ
ꯑꯟꯏꯟꯇꯦꯜꯂꯤꯖꯦꯕꯜ
ꯍꯝꯍꯝ
ꯄꯩꯁꯥꯕꯨ ꯌꯥꯝ ꯄꯥꯏꯔꯕꯨꯗꯤ ꯑꯗꯨꯝ ꯊꯝꯕ ꯌꯥꯏꯗ ꯃꯤ ꯃꯊꯛ ꯂꯩꯀꯥꯏꯁꯤꯗ ꯑꯩꯈꯣꯏ ꯆꯦ ꯃꯟꯅꯝꯃ ꯂꯩꯗꯣ ꯈꯣꯏꯅꯥꯌꯥꯝꯒ ꯆꯥꯎꯕꯗ ꯂꯩꯍꯧꯋꯤꯖꯥꯛ ꯊꯣꯡ ꯊꯝꯃꯧꯔꯤꯗꯨ
ꯀꯩꯅꯣꯗꯣ ꯅꯠꯇ꯭ꯔꯣ ꯑꯣ ꯑꯣ ꯑꯣ ꯑꯣ ꯑꯣ ꯀꯩ ꯊꯕꯛ ꯇꯧꯔꯤꯅꯣ
ꯀꯦꯝ ꯇꯧꯗꯦꯗ ꯃꯣꯏ ꯑꯗꯨꯝꯕ ꯏꯚꯦꯟ ꯁꯤꯟꯗ ꯑꯗꯩꯗꯤ ꯏꯁꯇꯦꯖ ꯁꯥꯕꯒꯤ ꯃꯩ ꯂꯥꯏꯠ ꯅꯨꯡ ꯑꯗꯨꯝꯕ ꯇꯧꯕꯅꯦꯕ ꯃꯥꯏ ꯅꯨꯄꯥꯗꯨ ꯑꯗꯨꯝꯕꯗ ꯃꯣꯏꯗꯤ ꯄꯩꯁꯥ ꯌꯥꯝ ꯌꯥꯝ ꯃꯣꯏꯗꯤ ꯑꯗꯨꯝꯕ ꯁꯦꯠ ꯑꯃ ꯏꯁꯩꯒꯤ ꯑꯃ ꯁꯝꯅꯗ ꯃꯣꯏꯗꯨ ꯑꯗꯨꯝ ꯂꯥꯛ ꯑꯃ ꯃꯌꯥꯗ ꯑꯗꯨꯝ ꯏꯐꯪꯗ ꯐꯪꯉꯤꯗꯅ ꯃꯣꯏꯁꯨ ꯍꯣꯏꯁꯦ ꯑꯗꯨꯝꯕꯗꯣ ꯑꯗꯨꯏꯗ
ꯑꯗꯨꯗꯤ ꯌꯥꯝ ꯆꯥꯎꯅ ꯐꯪꯉꯤ ꯄꯣꯠꯅꯤꯅꯦ
ꯐꯪꯏ
ꯊꯥ ꯑꯃꯗ ꯑꯃꯨꯔꯛꯇꯪ ꯐꯪꯒ꯭ꯔꯗꯤ ꯌꯥꯔꯦꯕ
ꯑꯥ ꯑꯗꯩ ꯃꯣꯏꯗꯤ ꯑ ꯏꯚꯦꯟ ꯂꯥꯛꯄꯁꯦ ꯑꯩꯈꯣꯏꯒꯤ ꯅꯣꯡꯃ ꯇꯪꯒꯤ ꯂꯥꯛꯇꯦꯕ ꯀꯩꯅꯣꯒꯨꯝꯕꯒꯤ ꯑꯌꯥꯝꯕ ꯂꯥꯛꯑꯦꯕ ꯍꯥꯏꯗꯤꯐꯥꯡꯒꯟꯒꯤ ꯈ꯭ꯔꯤꯁꯇꯦꯟꯂꯣꯝꯒꯤ ꯅꯨꯃꯤꯠ ꯅꯤꯅꯤ ꯍꯨꯝꯅꯤꯒꯨꯝꯕ ꯁꯤꯖꯤꯟꯅꯗꯧꯕ ꯄꯣꯠ ꯐꯪꯁꯟ ꯑꯆꯧ ꯑꯆꯧꯕꯗꯣ ꯑꯗꯨꯝꯕ ꯖꯦ ꯆꯠꯂꯦꯕ ꯑꯩꯈꯣꯏꯅꯒ ꯏꯕꯦꯟ ꯌꯥꯎꯔꯨꯏꯗꯨ ꯑꯩꯈꯣꯏꯅ ꯑꯩꯗꯤ ꯏꯅꯥꯎꯏꯗꯣ ꯑꯗꯨ ꯅꯨꯃꯤꯠ ꯀꯌꯥꯅꯤꯅꯛꯇ ꯑꯗꯨꯝ ꯈꯔ ꯀꯩꯅꯣ ꯇꯧꯔꯤꯁꯦ ꯁꯥꯏꯗꯣ ꯑ ꯑꯗꯨꯅ ꯑꯗꯨꯕꯨꯂ ꯆꯔꯄꯝ ꯍꯣꯏ ꯑꯗꯨ ꯐꯩꯌꯦꯕ ꯉꯥꯏꯍꯥꯛ ꯉꯥꯏꯍꯥꯛꯀꯤ ꯇꯧꯕꯒꯦ ꯇꯧꯒꯦꯕ
ꯄꯒꯤꯅꯦ
ꯊꯣꯛꯄꯅꯦꯕ ꯊꯑꯣꯏꯅ ꯃꯣꯏꯒꯤ ꯀꯩꯅꯣꯒ ꯍꯥꯡꯉꯒ ꯂꯩꯌꯦ
ꯐꯩꯗ ꯁꯣꯅꯥꯀꯟ ꯃꯣꯏ ꯄꯩꯁꯥ ꯄꯩꯁꯥ ꯂꯩꯕꯅꯤꯅ
ꯃꯥꯥꯟ ꯄꯩꯁꯥꯅ ꯄꯩꯁꯥ ꯊꯣꯛꯏꯅꯦ ꯃꯣꯏ ꯑꯗꯨꯗ ꯕꯤꯖꯤꯅꯦꯁ ꯑꯗꯣ ꯑꯗꯩꯗꯣ ꯍꯧꯔꯝꯃꯦꯕ
ꯃꯥ
ꯗꯨꯗꯨꯅ ꯎꯝꯕ
ꯑꯗꯨꯗꯨꯒꯤ ꯉꯝꯕ
ꯑ
ꯑꯗꯨꯅꯦ ꯃꯁꯛ ꯊꯣꯛꯄ ꯑꯗꯨꯝ ꯈꯔ ꯆꯥꯎꯋꯤꯗꯅ ꯑꯗꯨꯗꯤ ꯑꯗꯨꯝ ꯆꯥꯎꯕ ꯆꯤꯡꯉꯤꯗꯅ
ꯌꯥ
ꯑꯗꯨ ꯐꯔꯤꯅꯦ ꯃꯤꯅ ꯄꯩꯁꯥꯁꯨ ꯀꯩꯁꯨꯝ ꯃꯠꯂꯔꯣꯏꯗꯕꯅꯦ ꯍꯥꯏꯕ
ꯃ ꯃ ꯑꯗꯨ ꯃꯆ ꯃ ꯂꯩꯇꯔꯦꯕ꯭ꯔ ꯎ ꯑꯗꯨꯒ ꯁꯤꯗ ꯆꯥꯕ ꯀꯥꯟꯗꯗꯤ ꯑꯩ ꯀꯤꯖꯩꯌꯦꯕ
ꯍꯣꯏ ꯉꯝꯗ ꯌꯥꯄꯣꯟꯇꯦ
ꯑ ꯃꯤꯒꯤ ꯆꯥꯛꯈꯨꯝ ꯆꯪꯉ ꯆꯥꯛ ꯊꯣꯡꯉꯒ ꯀꯨꯀꯔ ꯊꯥꯡꯉ ꯂꯥꯛꯑꯦꯗ
ꯎꯝ ꯐꯤꯂꯝꯗ ꯌꯥꯎꯔꯤꯗꯨꯗꯤ ꯀ꯭ ꯆꯝꯅꯕ ꯈꯔ ꯊꯥꯡ
ꯎꯝ ꯂꯐꯨ ꯆꯐ ꯑꯃꯃꯨꯛ ꯊꯥ
ꯍꯣꯏ ꯀꯃꯂꯥꯅꯒ ꯇꯧꯕ ꯃꯌꯥꯝꯗꯣ
ꯑꯗꯨꯅ ꯀꯩꯗꯧꯕ ꯇꯥꯏ ꯈꯪꯗꯦ ꯍꯧꯖꯤꯛꯀꯥꯟ ꯀꯩꯗꯧꯗꯣꯏꯅꯣ ꯈꯪꯗ꯭ꯔꯦ ꯄꯩꯁꯥꯗ ꯉꯥꯛꯇ ꯂꯩꯔꯝꯃꯦ
ꯎꯝ ꯄꯩꯁꯥꯕꯨ ꯄꯥꯏꯔꯗꯤ ꯂꯣꯏ ꯌꯥꯔꯦ ꯑꯗꯣ ꯄꯩꯁꯥ ꯇꯥꯟꯐꯝꯁꯦ ꯃꯔꯨꯗꯤ
ꯃꯥꯔꯁꯔꯔꯖꯔ ꯑꯣꯏ
ꯎꯝ
ꯈꯪ ꯀꯦ ꯀꯔꯤ ꯍꯥꯏ ꯀꯣꯏꯝ ꯅ ꯈꯪ ꯀ
ꯑꯩꯁꯨ ꯆꯠ ꯅꯉ
ꯅꯦ ꯋꯥꯈꯜꯁꯤꯗ ꯈꯟꯕꯩꯔ ꯈꯪꯗꯦꯕ ꯁꯨꯝ ꯔꯤꯜꯁꯀꯨꯝꯕꯁꯦ ꯁꯤꯖꯔ ꯌꯦꯒꯗꯤ ꯄꯔꯦꯡ ꯄꯔꯦꯡ ꯊ ꯊꯣꯛꯂꯛꯀꯗꯩꯗꯒꯤꯦ ꯐ
ꯎꯝ ꯑꯈꯗ ꯑꯩꯁꯤ ꯃꯉꯥꯏꯔ ꯒ꯭ꯌꯥꯟ ꯇꯥꯕꯤꯔꯤꯁꯦ ꯑꯗꯣ
ꯁꯦꯠꯕꯨꯔꯤ ꯁꯦꯇꯕꯨ ꯊꯂꯅꯤ ꯍꯥꯏ ꯍꯕ ꯊꯂ ꯄꯩꯁꯥ ꯄꯥꯝ ꯄꯩꯁꯥ ꯄꯥꯝ ꯊꯂ ꯀ
ꯎꯝ
ꯃꯣꯏꯗꯤ ꯀꯃꯥꯏꯅ ꯕꯨꯠꯀ ꯇꯧꯔꯤꯅꯣ ꯈꯪ ꯀꯣꯛꯀ ꯃꯣꯏ ꯂꯩ ꯂꯩꯔꯦ ꯑꯗꯨꯥꯛꯄꯗꯤ
ꯂꯩꯅꯔꯦ ꯑꯩꯈꯣꯏꯅ ꯁꯨꯝ ꯌꯦꯡꯕꯁꯤꯡꯗꯣ ꯑꯗꯨꯝ ꯊꯣꯛꯂꯛꯑꯦ ꯑꯗꯨꯝ ꯈꯟꯕꯗꯣ ꯑꯗꯨꯝ ꯊꯣꯛꯂꯛꯏꯗꯅ
ꯀꯣꯏ ꯄꯣꯛꯁꯨ ꯇ ꯃ ꯂꯩ ꯂꯩꯅ
ꯍꯟꯗꯛꯀꯤ ꯀꯥꯡ ꯌꯧꯗ꯭ꯔꯤꯀꯥꯟꯗꯣ
ꯎꯝ
ꯑꯩ ꯀꯤꯍꯣꯝ ꯆꯥꯕ ꯆꯠꯔꯨꯁꯦ
ꯀꯥꯏꯗ ꯐꯅꯥ ꯀꯟꯗ
ꯎꯝ
ꯇꯥꯎ
ꯆꯠꯂꯨꯁꯦ ꯑꯁꯣ ꯅꯥꯀꯟ ꯑꯟꯗ꯭ꯔꯣ ꯑꯟꯗ꯭ꯔꯣꯔꯣꯝꯗ ꯑꯣꯏꯔꯛꯁꯦ
ꯑ
ꯆꯠꯂꯨꯁꯦ ꯒꯥꯔꯤ ꯃꯆꯥꯗ ꯑꯅꯤ ꯑꯍꯨꯝ ꯇꯧꯔꯀꯥꯟꯗ
ꯌꯥ ꯌꯥ
ꯀꯥꯡ ꯅꯨꯃꯤꯠꯇꯨꯗꯤ ꯃꯤ ꯃꯌꯥꯝ ꯆꯤꯟꯅꯤ ꯑꯗꯨꯗꯗꯤ ꯁꯦ
ꯍꯣꯏ ꯍꯣꯏ ꯎꯝ ꯎꯝ ꯈꯔ ꯋꯥꯠꯂꯤꯉꯖꯥ ꯃꯅꯨꯡꯗ ꯑꯗꯨꯝ ꯆꯠꯄꯔꯝꯗꯣ
ꯅꯣꯡꯃꯥꯏꯖꯤꯡ ꯅꯨꯃꯤꯠꯇ ꯒꯨꯝꯕ ꯑꯗꯨꯝ ꯌꯧꯗ꯭ꯔꯤ ꯖꯤꯀꯥꯟꯗ ꯆꯠꯂꯁꯨ ꯌꯥꯏꯗꯅ ꯀꯥꯡ ꯃꯅꯨꯡꯗꯅ ꯃꯦꯟ ꯇꯥꯡꯈꯤꯕꯁꯨ ꯌꯥꯏ ꯑꯗꯨꯅ ꯌꯧꯁꯤꯀꯥꯟꯗ ꯑꯣꯏꯅ ꯆꯠꯁꯤ
ꯑꯥ ꯋꯥꯠꯂꯤꯉꯩꯗ ꯆꯠꯄ ꯌꯥ
ꯍꯣꯏ ꯋꯥꯠꯂꯤꯀꯥꯟ ꯆꯠꯂꯁꯦ
ꯑ ꯋꯥꯂꯤꯀꯥ ꯍꯥꯏꯁꯦ ꯃꯊꯪꯒꯤ ꯆꯦꯛꯆꯟꯗꯅꯦ
ꯑꯗꯨꯗꯤ ꯃꯊꯪꯒꯤ ꯁꯟꯗꯦꯗ ꯇꯥꯗꯣꯔꯤꯕ꯭ꯔꯥ ꯃꯊꯪ ꯅꯣꯡꯃꯥꯏꯖꯤꯡꯁꯦ ꯉꯁꯤ ꯇꯥꯡ ꯀꯨꯟꯅꯤꯄꯥꯜ ꯂꯩꯔꯦ ꯑꯗꯨꯗꯤ ꯀꯨꯟ ꯃꯥꯄꯟ ꯀꯨꯟꯊ꯭ꯔꯥ ꯀꯌꯥꯅ ꯁꯥꯒꯦ ꯍꯟꯗꯛꯁꯤꯕ
ꯊꯔꯇꯤ ꯁꯦꯕꯦꯟ
ꯀꯃꯥ ꯃꯥꯄꯟ ꯀꯨꯟꯊ꯭ꯔꯥ ꯑꯃ ꯑꯅꯤ ꯑꯍꯨꯝ ꯃꯔꯤ ꯃꯉꯥ ꯇꯥꯡꯉ ꯃꯉꯥ ꯑꯦ ꯑꯗꯨꯗꯤ ꯃꯊꯪ ꯁꯟꯗꯦꯁꯨ ꯅꯪꯅꯤꯍꯦ
ꯑꯥ
ꯅꯪꯉꯣꯏꯗ꯭ꯔꯣ
ꯅꯪꯅ ꯈꯗꯪꯅ ꯁꯠꯂꯛꯑꯗꯤ ꯃꯣꯏꯁꯨ ꯇꯥꯈꯠꯈꯤꯗꯣꯏꯅꯦ ꯄꯣꯠꯇꯣ
ꯍꯣꯏ ꯑꯗꯨꯕꯨꯗꯤ ꯇꯥꯡ ꯃꯉꯥꯁꯤꯗ ꯆꯞ
ꯑ ꯁꯥꯗ ꯏꯅꯦ ꯃꯗ ꯃꯣꯏꯗꯥꯅ ꯎꯗ ꯩꯀꯥ ꯂꯣꯏ ꯐꯔꯗꯤꯦ ꯆꯠꯂꯣꯁꯦ ꯑꯗꯨꯒ ꯋꯦꯗꯔ ꯐꯠꯇ꯭ꯔꯒꯗꯤ ꯇꯜꯂꯦ
ꯍꯣꯏ ꯆꯠꯂꯨꯁꯦ ꯑꯗꯨꯝ ꯂꯝꯕꯤꯗꯩ ꯈꯦꯇ꯭ꯔꯤ ꯌꯣꯟꯕꯗꯨꯁꯨ ꯑꯗꯨꯝ ꯆꯥꯕ ꯌꯥꯔꯦ
ꯑꯗꯦ
ꯌꯨꯝ ꯌꯥꯡꯈꯩ ꯌꯥꯡꯈꯩꯒꯤ ꯌꯣꯜꯂꯤꯗꯅ ꯑꯗꯨꯗꯒꯤ ꯑꯗꯨꯝ ꯆꯥꯕ ꯌꯥꯔꯅꯦꯕ
ꯎꯝ ꯆꯠꯂꯨꯁꯦ ꯆꯠꯊꯔꯨꯁꯤ ꯀꯩꯗꯧꯔꯦꯒ ꯅꯣꯡ ꯐꯥꯁꯤꯗꯧꯁꯨ ꯂꯣꯡ ꯗ꯭ꯔꯥꯏꯚ ꯇꯧꯁꯦ
ꯃꯥ ꯏꯗ ꯔꯅꯤ
ꯀꯩꯗꯧꯖꯔꯨꯅꯦꯒꯦ ꯅꯠꯇ꯭ꯔꯥ ꯊꯥꯎ ꯂꯨꯄꯥ ꯊꯣꯡꯒꯤ ꯍꯥꯟꯕꯗ ꯑꯗꯨꯝ ꯁꯣꯟꯅꯄꯣꯠꯅꯦ ꯍꯥꯏꯕ
ꯀꯅꯥꯅꯤ ꯀꯅꯥꯅꯤ ꯆꯠꯂꯨꯁꯤ ꯑꯗꯣ ꯈꯣꯡꯖꯣꯝꯗꯁꯨ ꯆꯪꯉꯛꯁꯦ
ꯆꯤꯡ ꯅꯀꯟꯒꯤꯗꯨꯔꯣ
ꯏꯁꯤꯡ ꯃꯌꯥꯏꯗ ꯂꯩꯕ ꯑꯣ
ꯍꯣꯏ ꯊꯣꯡꯗ꯭ꯔꯣ
ꯎꯝ ꯎꯝ ꯑꯗꯨꯗ ꯀꯦꯐꯦ ꯑꯃꯁꯨ ꯁꯥꯕꯅꯦ ꯑꯗꯣ ꯀꯦꯐꯦꯗꯨꯒꯤ ꯅꯠꯇꯦ ꯐꯠꯇꯕ ꯃꯐꯝꯗꯨꯗ ꯆꯠꯅꯤꯡꯕꯩ ꯋꯥꯅꯤꯗ
ꯍꯥꯏꯗꯤ ꯈꯣꯡꯖꯣꯝꯗꯣ ꯑꯩꯈꯣꯏ ꯀꯩꯅꯣꯒꯤ ꯐꯣꯇꯣꯁꯨ ꯆꯠꯂꯨꯕꯗꯣ ꯅꯍꯥꯟꯃꯨꯛ ꯆꯥꯛꯀꯧꯕꯗ
ꯎꯝ
ꯑꯗꯨ ꯍꯥꯏ ꯃꯅꯦ
ꯃꯤꯅ ꯑꯍꯥꯟꯕ꯭ꯔꯣ ꯔꯪꯖꯥ
ꯑꯗꯨꯅ ꯑꯍꯥꯟꯕꯅꯤ ꯀꯩꯝꯇ ꯆꯠꯇ꯭ꯔꯤ ꯍꯧꯖꯤꯛꯐꯥꯎ ꯅ ꯆꯪꯒꯗ ꯑꯗꯨꯅ ꯀꯥꯏ ꯐꯔꯁꯦ
ꯗꯥ ꯑꯃꯀ ꯆꯥꯂꯨ ꯔꯁꯦꯠꯇꯗꯤ
ꯇ ꯆꯃꯅ ꯑꯥ ꯇꯥꯖꯦꯏ ꯌꯥꯏꯑꯌꯦ ꯑꯥꯔ ꯀꯥꯔ ꯑꯣꯏꯗꯅ ꯅꯠꯇ꯭ꯔꯥ
ꯑꯖꯤꯅꯦ ꯀꯤꯍꯣꯝ ꯂꯩꯔꯒ ꯄꯨꯔꯕ ꯈꯦꯁꯇ꯭ꯔꯤꯖ ꯂꯩꯔꯕ
ꯑ ꯄꯨ ꯄ꯭ꯂꯦꯂ ꯀꯩꯅꯣ ꯂꯩꯦꯒ ꯆꯗꯦ ꯍꯥꯏꯦ ꯑꯗꯨꯣ
ꯑꯗꯨꯗ ꯀꯗꯦ ꯑꯗꯨꯝ ꯑꯥꯗ ꯊꯥꯔꯀꯥꯟꯗ ꯍꯣꯏ ꯍꯣꯏ ꯑꯗꯨꯅꯦ ꯍꯥꯏꯗꯤ ꯁ꯭ꯋꯥꯏ ꯖꯒꯥꯒꯤꯁꯤ ꯁ꯭ꯋꯥꯏ ꯖꯒꯥꯒꯤꯁꯤꯗꯤ ꯑꯗꯨꯝ ꯆꯠ ꯂꯩꯔꯦꯗꯅ
ꯆꯠꯂꯦ
ꯑꯗꯨꯅ ꯑꯃꯗꯣ ꯑꯃꯗꯣ ꯆꯠꯂꯨꯕ ꯌꯥꯏ ꯍꯥꯏꯕ
ꯒꯦ
ꯆꯂꯨꯁꯦ ꯇꯨꯗꯦ
ꯇꯧꯁꯦ ꯑꯩꯈꯣꯏ ꯑꯁꯥ ꯀꯟꯁꯥꯁꯨ ꯌꯥꯝ ꯆꯠꯀꯟꯗꯦ ꯃꯃꯥꯡꯂꯣꯝꯁꯦ ꯍꯦ ꯇꯔꯣꯁ ꯅꯥꯀꯟ ꯃꯈꯥꯔꯣꯝꯗ ꯉꯥꯛꯇꯅꯦ ꯆ ꯑꯩꯁꯦ ꯃꯅꯤꯗ ꯑ ꯃꯅꯤ ꯃ ꯆꯄ ꯑꯗꯨꯝ ꯑꯗꯨꯝ ꯂꯥꯞꯄꯗꯒꯤꯅꯦ ꯃꯣꯏꯁ ꯆꯥꯡꯅ ꯑꯗꯨꯝ ꯃꯥꯟꯅꯔꯤ ꯄꯣꯠꯅꯦꯕ
ꯃꯥꯥꯟꯅꯩꯅꯦ ꯑꯃꯃꯥꯡ ꯑꯃ ꯁꯨꯝ ꯆꯠꯈꯤꯗꯕ ꯑꯅꯦ ꯑꯩꯈꯣꯏ
ꯗꯣ ꯀꯗ ꯂꯄ ꯂꯄ ꯃꯥꯅꯂꯣ ꯃꯥꯅꯤ
ꯎꯝ ꯆꯠꯂꯨꯁꯦ ꯆꯠꯂꯨꯁꯦ ꯑꯦꯝ ꯌꯨꯒꯤ ꯅꯨꯄꯤꯗꯨꯁꯨ ꯍꯧꯔꯒ ꯄꯨꯟꯅ
ꯑꯥꯎ ꯆꯂꯁ ꯈꯪꯉ ꯆꯠ ꯆꯔ ꯎꯝ
ꯑꯩꯣꯏ ꯈꯔ ꯆꯥꯔꯨꯔꯁꯦ ꯅꯔꯨꯨꯔꯁꯦ
ꯅꯩꯔꯁꯤ ꯅꯩꯔꯁꯤ
ꯏꯟꯖꯥꯡ ꯊꯣꯡꯕ ꯂꯣꯏꯔꯕ
ꯂꯣꯏ ꯏꯊꯠ ꯂꯥꯛꯑꯃꯦ ꯐꯃꯨꯡꯗ ꯑꯃꯨ ꯂꯨꯍꯣꯡꯕ ꯆꯪ
ꯉꯥꯏꯍꯥꯛꯇꯪ ꯑꯃꯨꯛ ꯇꯧꯍꯧꯗ꯭ꯔꯦ ꯉꯥꯏꯥꯛꯇꯪ ꯂꯨꯍꯣꯡꯍꯧꯗ꯭ꯔꯦꯗꯤ ꯅꯨꯡꯉꯥꯏꯇꯕꯗꯣ
ꯅꯨꯡꯉꯥꯏꯇꯦ ꯑꯃ ꯂꯣꯏꯕꯒ
ꯍ ꯊꯕ ꯑꯃꯥꯏ ꯑꯣꯏꯕꯒ ꯊꯕ ꯑꯃ ꯑꯣꯏꯕꯒꯤ ꯍꯦꯛꯇ ꯇꯨꯅꯤꯡꯕꯗꯣ ꯑꯃ ꯂꯣꯏꯕꯒ ꯗꯣꯝ ꯑꯃ ꯂꯣꯏꯕꯒ ꯇꯣꯝ ꯈꯪꯗꯦ ꯍꯧꯖꯤꯛ ꯀꯥꯟꯁꯦ ꯄꯪ ꯋꯥꯗ ꯋꯥꯏ ꯈꯪꯗ꯭ꯔ ꯊꯕꯛꯁꯨ ꯇꯧꯅꯤꯡꯗꯦ ꯍꯥꯏꯕ ꯑꯗꯨꯝꯅꯦ ꯑꯃ ꯊꯕꯛ ꯑꯃ ꯇꯧ ꯇꯥꯔꯁꯨ ꯉꯍꯥꯛꯇ ꯐꯃꯨꯡꯁꯦ ꯍꯦꯛꯇ ꯎꯅꯤꯡꯕ ꯍꯥꯏꯇꯥꯔꯦ ꯍꯧꯨꯡꯁꯦꯛꯇ ꯆꯪꯅꯤꯡꯕ ꯀꯩꯅꯣꯝ ꯇꯧꯔꯦ ꯂꯥꯏꯅꯥ ꯅꯥꯏꯔꯦ ꯐꯃꯨꯡ ꯂꯅꯥ ꯅꯥꯔ ꯅ ꯇꯧꯔꯦ
ꯉꯁꯤꯁꯦꯅꯦ ꯍꯥꯟꯋꯥꯏ ꯊꯥꯏꯅ ꯃꯇꯝꯗꯗꯤ ꯑ ꯆꯥꯛ ꯊꯣꯡꯉꯗꯤ ꯐꯃꯨꯡ ꯊꯝꯗꯅꯕ ꯑꯌꯥ ꯌꯥꯗꯦ ꯌꯥꯝ ꯇꯧꯗ꯭ꯔꯥ
ꯎꯝ
ꯑꯗꯨ ꯑꯗꯨꯃ ꯈ ꯇ ꯍꯧꯖꯦ ꯑꯗꯨꯈꯣꯏꯗꯤ ꯂ ꯂꯋꯅ
ꯑꯗꯨꯅꯦ ꯍꯥꯏ
ꯍꯧꯖꯤꯛꯀꯥꯟꯗ ꯃꯩꯗꯤ ꯀꯩꯁꯨ ꯇꯧꯗ꯭ꯔꯦꯗ ꯈ ꯁꯨꯝ ꯃꯤꯁꯤꯡꯁꯦ
ꯑꯗꯨꯝ ꯂꯣꯏꯅ ꯁꯨꯝ ꯈꯟꯗꯣꯔꯛꯑꯕ ꯑꯗꯨꯝ ꯃꯣꯏꯁꯨ ꯇꯧꯔꯛꯄꯅꯤꯅ ꯎꯝ
ꯀꯩꯁꯨ ꯈꯜꯂꯛꯇ꯭ꯔꯦꯕ
ꯎꯝ ꯑꯜꯗꯤꯦ ꯍꯥꯏꯥꯏꯇ ꯑꯃꯒ
ꯍꯣ ꯍꯣꯏ ꯊꯝꯃꯣ ꯊꯝꯃꯃꯦꯣ
ꯎꯝ ꯎꯝ